ꯇꯥꯕ꯭ꯔꯣ
ꯇꯥꯏꯌꯦ ꯇꯥꯏꯌꯦ꯫
ꯌꯨꯝꯗꯔꯣ꯫
ꯌꯨꯝꯗꯅꯦ ꯅꯪꯗꯤ꯫
ꯆꯥꯛ ꯏꯟꯁꯥꯡ ꯍꯥꯎꯔ꯭ꯕꯣ
ꯊꯣꯡꯕꯤꯈ꯭ꯔꯦ
ꯀꯩ ꯃꯊꯦꯜꯅꯣ꯫
ꯅꯪꯗꯤ꯫
ꯊꯣꯡ ꯊꯣꯡꯈ꯭ꯔꯦ ꯆꯥꯛꯀꯗ ꯑꯗꯨꯒ ꯍꯦꯟꯖꯥꯡ ꯌꯦꯟꯗꯣ ꯁꯨꯞ ꯇꯧꯒꯦ ꯍꯥꯏꯅ ꯁꯣꯔꯤ
ꯍꯥꯎꯅꯤꯅꯦ꯫
ꯃꯃꯥꯒꯤꯅꯦ ꯃꯃꯥꯒꯤ ꯑꯉꯥꯡ ꯃꯃꯥꯒꯤ
ꯅꯪꯗꯤ ꯆꯥꯗ꯭ꯔꯣꯏꯗ꯭ꯔꯣ
ꯑꯩꯁꯨ ꯍꯥꯎꯅꯤꯗ ꯆꯥꯕꯕꯨꯗꯤ ꯐꯪꯒꯅꯤꯗ꯫ ꯅꯪꯒꯤꯗꯨ ꯀꯃꯥꯢ ꯀꯃꯥꯏ ꯇꯧꯌꯦꯕ꯫
ꯅꯪꯒꯤꯗꯣ ꯀꯃꯥꯏ ꯀꯃꯥꯏ ꯇꯧꯔꯦ ꯍꯥꯏꯕꯅꯣ꯫
ꯒꯤꯌꯥꯟ ꯇꯗ꯭ꯔꯦꯗ꯫
ꯐꯥꯎꯗꯤ ꯐꯥꯎꯅꯗ꯭ꯔꯤ ꯀꯣ
ꯐꯥꯎꯅꯗ꯭ꯔꯦ ꯈꯪꯗ꯭ꯔꯦ
ꯑꯩꯉꯣꯟꯗꯗꯤ ꯑꯩꯉꯣꯟꯗ ꯃꯦꯁꯦꯁ ꯊꯥꯔꯝꯃꯦ ꯊꯥꯔ ꯊꯥꯔ ꯑꯩꯅꯀꯣ꯫ ꯊꯥꯔꯛꯑꯦꯕ ꯑꯩꯅ ꯌꯦꯁ ꯑꯩꯅ ꯌꯦꯁ ꯈꯨꯝꯈꯤꯕ ꯈꯨꯝꯈꯤ ꯑꯩ ꯍꯪꯗꯤ ꯍꯪꯉꯣꯏꯕꯀꯣ꯫ ꯅꯪꯒꯤꯗꯣ ꯍꯪꯗꯤ ꯍꯪꯉꯣꯢ ꯑꯗꯨꯕꯨ ꯋꯔꯤꯗꯨ ꯂꯩꯗꯅ ꯑꯗꯨꯝ ꯃꯥꯅ ꯁꯥꯗꯕ ꯁꯥ ꯁꯥꯕ꯭ꯔ ꯍꯧꯕ꯭ꯔꯥ ꯑꯗꯨ ꯌꯦꯡꯒꯦꯕ ꯃꯥꯅ ꯍꯧꯔꯛꯑꯗꯤ ꯑꯩꯁꯨ ꯍꯪꯡꯒꯦꯕ ꯀꯃꯥꯏ ꯀꯃꯥꯏ ꯇꯧꯔꯦ ꯍꯥꯢꯕꯗꯣ ꯇꯥꯗꯕ꯭ꯔꯣ ꯅꯨꯡꯉꯥꯏꯅ ꯑꯩꯗꯤ ꯇꯥꯗꯕ꯭ꯔꯣ
ꯈꯔ ꯈꯔ ꯇꯥꯢ ꯈꯖꯤꯛ ꯈꯖꯤꯛ ꯇꯥꯢ
ꯑꯗꯣ
ꯎꯝ
ꯑꯥ ꯑꯃꯅꯥ ꯍꯪ ꯃꯥꯅꯥ ꯃꯥꯅ ꯍ ꯍꯧꯔꯛꯑꯗꯤ ꯑꯩ ꯍꯪꯉꯣꯏꯕ ꯑꯗꯣ ꯎꯝ ꯍꯧꯔꯛꯑꯗꯤ ꯑꯩ ꯍꯪꯒꯦꯕ ꯀꯔꯤ ꯄꯝꯒꯦ ꯀꯥꯃꯥꯏ ꯇꯧꯒꯦ ꯍꯥꯏꯕꯗꯣ ꯎꯝ ꯈꯣꯏ ꯃꯥꯗꯣ ꯑꯁ꯭
ꯍꯪ ꯍꯪꯒꯗꯕ ꯃꯥꯟꯗꯦꯗ
ꯐꯨꯗꯤ ꯐꯨꯅꯤꯡꯉꯦꯕ ꯃꯥꯗꯣ
ꯑꯁ ꯅꯪ ꯐꯥꯎ ꯐꯨꯝꯅꯤꯡꯔꯗꯤ ꯑꯩꯗꯤ ꯀꯔꯝꯃꯥꯏꯅ ꯂꯩꯒꯅꯤ
ꯑꯗꯨꯅꯦ ꯑꯗꯨꯕꯁꯨ ꯌꯥꯕꯔꯥ ꯈꯪ ꯁꯥꯟꯅꯔꯤꯔ ꯈꯪꯗꯦ ꯃꯁꯛꯇꯨꯗꯤ ꯁꯥꯟꯅꯒꯗꯕ ꯃꯤꯃꯁꯛ ꯉꯁꯥꯢꯀꯣ ꯋꯦꯇꯤꯡꯒ ꯌꯥꯝ ꯑꯣꯢꯌꯦꯕꯀꯣ
ꯑꯁ ꯃꯥꯒꯤ ꯃꯆꯤꯟꯗꯤ ꯌꯥꯝꯅ ꯃꯦꯆꯤꯌꯣꯔ ꯑꯣꯏꯌꯦ
ꯍꯣꯏ ꯑꯗꯨꯅꯦ ꯃꯤꯉꯣꯟꯗ ꯀꯧ ꯀꯧꯔꯁꯨ ꯀꯔꯤ ꯍꯥꯢꯕ ꯇꯥꯛꯄꯁꯨ ꯌꯥꯝ ꯍꯩꯌꯦ ꯑꯩꯉꯣꯟꯗꯕꯨ ꯑꯩꯉꯣꯟꯗꯒꯤ ꯍꯦꯟꯅ ꯑꯍꯟ ꯑꯣꯏꯔꯦꯗ ꯃꯥꯒꯤ ꯅꯣꯔꯃꯦꯜ ꯑ ꯂꯩꯩꯗꯅ
ꯑꯩꯅ ꯍꯥꯏꯕꯅꯦ ꯑꯩꯗꯤ ꯎꯝ ꯅꯪ ꯅꯪꯉꯣꯟꯗꯒꯗꯤ ꯑꯩꯅ ꯑꯍꯟ ꯑꯣꯏꯌꯦ ꯑꯗꯨꯕꯨ ꯃꯦꯆꯤꯌꯣꯔ ꯑꯣꯏꯕꯗꯤ ꯅꯪꯅ ꯑꯩꯉꯣꯟꯗꯒꯤ ꯍꯦꯜꯂꯦ ꯍꯩꯅ ꯍꯥꯏꯕꯅꯦ
ꯋꯥ ꯉꯥꯡꯕꯁꯨ ꯌꯥꯝ ꯍꯩ ꯃꯤꯅ ꯍꯥꯢ ꯑꯉꯥꯡꯗ ꯀꯔꯤ ꯍꯥꯏꯒꯅꯤ ꯑꯍꯟꯗ ꯀꯔꯤ ꯍꯥꯏꯒꯅꯤ ꯍꯥꯏꯕꯁꯨ ꯌꯥꯝ ꯈꯪꯉꯦ ꯃꯥꯗꯣ ꯐꯠꯇꯕ ꯃꯤꯗꯤ
ꯑꯩꯉꯣꯟꯗ ꯍꯥꯏꯌꯦ
ꯎꯝ
ꯅꯪꯉꯣꯟꯗꯒꯤ ꯑꯩ ꯑꯉꯥꯡ ꯑꯣꯏꯔꯦ ꯑꯗꯣ ꯃꯦꯆꯤꯌꯣꯔ ꯑꯣꯏꯕꯗꯤ ꯑꯩꯅ ꯑꯣꯏꯌꯦ ꯃꯥ ꯍꯥꯏꯌꯦ ꯅꯣꯡꯃ
ꯑꯆꯥ ꯃꯥ ꯐꯥꯎ ꯈꯪꯉꯤꯅꯦꯕ ꯑꯗꯣ ꯃꯁꯥ ꯐꯥꯎ ꯈꯪꯉꯤꯅꯦ ꯑꯗꯨ
ꯅꯉꯣꯟꯗꯒꯤ ꯑꯩꯅ ꯃꯦꯆꯤꯌꯣꯔ ꯑꯣꯏꯌꯦ ꯍꯥꯏꯌꯦ ꯃꯥ ꯃꯁꯥꯅ ꯍꯥꯏꯕꯅꯦ
ꯎꯝ ꯎꯝ
ꯈꯪꯗꯦꯗ ꯒꯌꯥꯟ ꯇꯥꯗꯦ
ꯑꯩ ꯃꯁꯛ ꯎꯔꯗꯤ ꯐꯨꯒꯅꯤꯀꯣ ꯃꯥꯗꯣ
ꯑꯩꯅꯤ ꯐꯦꯁ ꯇꯨ ꯐꯦꯁ ꯎꯔꯒ ꯋꯥ ꯉꯥꯡꯅꯤꯡꯕꯅꯤꯗ
ꯍꯣꯢ ꯑꯗꯨꯅꯦ ꯃꯥ ꯀꯩꯅꯣꯗꯤ ꯆꯠꯈꯔꯕꯣ ꯃꯄꯥꯟꯗ ꯑꯃꯨꯛꯀ ꯆꯠꯄ ꯃꯥꯜꯂꯦ ꯃꯥ ꯂꯩꯐꯝꯗ ꯍꯥꯟꯅ ꯂꯩꯐꯝꯗ ꯑꯗꯨꯗ ꯂꯩꯇꯕ ꯃꯥꯜꯂꯦ ꯍꯧꯖꯤꯛ ꯑ ꯖꯔꯅꯤ ꯆꯠꯂꯒ ꯂꯩꯒꯦ
ꯍꯥꯥ
ꯑꯥ- ꯍꯥꯟꯅ ꯂꯩꯐꯝꯗꯣ ꯃꯥꯅ ꯍꯥꯟꯅ ꯂꯩꯔꯝꯕ ꯃꯐꯝꯗꯣ
ꯑꯗꯨꯗ ꯂꯩꯇꯔꯦꯕꯥ ꯑꯗꯣ ꯉꯁꯤꯁꯦ ꯃꯥ ꯆꯠꯂꯦꯕ ꯀꯥꯏꯗꯅꯣꯃꯥ ꯆꯠꯂꯦꯕ ꯃꯥꯒꯤ ꯂꯩꯐꯝꯗꯣ ꯑꯃꯨꯛ ꯆꯦꯟꯁ ꯇꯧꯋꯦ ꯑꯃꯨꯛ ꯑꯃꯨꯛ ꯆꯦꯟꯁ ꯇꯧꯈ꯭ꯔꯦ ꯃꯥꯗꯣ ꯑꯗꯨꯒ ꯀꯣ ꯑꯥ ꯁꯟꯗꯦ ꯆꯠꯄꯒꯤ ꯏꯁꯇꯦꯇꯁ ꯊꯝꯂꯛꯑꯦꯕ ꯑꯩꯅ ꯐꯔꯦꯅꯦ ꯑꯩꯅ ꯍꯥꯏ-ꯍꯥ-ꯍꯥꯏꯕꯤꯕꯅꯦ ꯏꯁꯇꯦꯇꯁ ꯑꯩꯅ ꯔꯤꯄ꯭ꯂꯥꯏ ꯄꯤꯈꯤꯕꯅꯦꯕꯥ ꯏꯁꯇꯦꯇꯁꯇꯥ ꯑꯩꯅ ꯐꯔꯦꯅꯦ ꯅꯪꯒꯤ ꯖꯔꯅꯤꯗꯣ ꯑꯩꯅ ꯍꯥꯏꯕ ꯑꯗꯥ ꯃꯥꯟꯅ ꯐꯠꯇꯦꯗꯥ ꯍꯥꯔꯛꯑꯦ ꯑꯗꯨꯒꯤ ꯑꯗꯨꯝ ꯊꯥꯅꯗ꯭ꯔꯦ ꯑꯃꯨꯛꯀ ꯉꯁꯥꯏ ꯑꯨꯏꯅ ꯊꯥꯔꯛꯑꯦꯕ ꯑꯩ ꯂꯛꯅꯒꯦꯗ
ꯀꯔꯤꯒꯤ ꯆꯠꯄ꯭ꯔꯅꯦ ꯀꯣꯏꯕ꯭ꯔꯥ?
ꯅꯠꯇꯦ ꯈꯪꯗꯦ ꯑꯗꯨꯕꯨꯗꯤ ꯑꯩ ꯍꯪꯕꯤ- ꯍꯪꯉꯒ ꯍꯪꯗꯤ ꯍꯪꯕꯤꯗꯦ ꯃꯥ ꯂꯩ--ꯂꯩꯕ ꯆꯠꯒꯗꯧꯒꯨꯝ ꯕꯥꯏ-ꯕꯥꯏ ꯍꯥꯏꯈ꯭ꯔꯦꯕ ꯀꯩꯅꯣꯗ ꯃꯥ ꯍꯥꯟꯅ ꯂꯩꯐꯝꯗꯣ ꯑ ꯃꯐꯝ ꯇꯣꯉꯥꯟꯅ ꯂꯩꯕꯒꯤ ꯑꯣꯏꯕ ꯃꯥꯜꯂꯦ ꯀꯣꯏꯕꯒꯤ ꯀꯣꯏꯕꯒꯤ ꯃꯥꯟꯗꯦꯗꯥ ꯑꯃꯨꯛ ꯃꯥꯒꯤ ꯏꯁꯇꯗꯤ ꯃꯈꯥꯇꯝ ꯃꯈꯥꯒꯤ ꯑꯣꯏꯅ ꯆꯠꯄ ꯃꯥꯥꯜꯂꯦ
ꯑꯥꯎꯠꯁꯥꯏꯠꯇ꯭ꯔꯣ
ꯑꯥꯎꯠꯁꯥꯏꯠ ꯅꯠꯇꯦꯗ ꯍꯣꯏ ꯑꯧꯁꯥꯏꯠ ꯑꯈꯣꯏꯒꯤ ꯌꯥꯝ ꯂꯥꯞꯇꯦ ꯅꯛꯑꯦ ꯏꯁ ꯈꯪꯗꯦ ꯈꯪꯗꯦ ꯑꯗꯨꯒꯤ ꯅꯨꯄꯥꯗꯣ ꯀꯔꯤꯔ ꯈꯪꯗꯦ ꯋꯥꯒꯤ ꯋꯥꯏ ꯂꯦꯞꯇꯦꯕ
ꯅꯨꯄꯥ ꯃꯥꯟꯗꯦꯗ
ꯅꯨꯄꯥ ꯑꯣꯏꯔꯗꯤ ꯃꯥꯅ ꯉꯥꯡꯊꯣꯛꯄꯗꯣ ꯉꯥꯛꯀꯗꯕꯅꯦꯕꯥ ꯄ ꯉꯝꯗ꯭ꯔꯦꯅꯦ
ꯃꯆꯤꯟꯗꯒꯤ ꯊꯣꯛꯂꯛꯄ ꯋꯥ ꯏꯜꯂꯒ ꯆꯥꯀꯗꯕꯅꯦꯀꯣ
ꯑꯩ ꯅꯨꯄꯤꯗꯤ ꯀꯅꯣ ꯃꯣꯏꯒꯤ ꯎꯝ ꯃꯣꯏꯅ ꯍꯥꯏꯕ ꯈꯩ ꯏꯜꯂꯣ ꯍꯥꯏꯕꯁꯨ ꯌꯥ ꯂꯩꯌꯦꯀꯣ ꯑꯗꯨꯒ ꯃꯣꯏꯅ ꯉꯥꯡꯊꯣꯛꯄꯅ ꯑꯥ ꯑꯥ ꯑꯥ ꯉꯥꯊꯣꯔꯛꯄꯒ ꯃꯥꯅ ꯇꯧꯔꯛꯄꯒ ꯈꯦꯠꯅꯕꯗꯣ
ꯗꯨꯃꯥꯏ ꯇꯧꯕ ꯌꯥꯗꯦꯕ ꯍꯣꯏ ꯅꯨꯄꯤꯕꯨꯗꯤ ꯃꯣꯏꯅ ꯒꯩ ꯍꯥꯏꯁꯤꯔꯥ ꯎꯝ ꯃꯣꯏꯅ ꯍꯥꯏꯕ ꯏꯜꯂꯣ ꯍꯥꯏꯔꯗꯤ ꯃꯣꯏꯅ ꯉꯥꯛꯊꯣꯛꯄꯗꯨꯃꯛ ꯃꯣꯏ ꯉꯥꯛꯄ ꯇꯥꯕ ꯅꯠꯇ꯭ꯔꯣ
ꯎꯝ
ꯅꯨꯄꯤꯁꯤꯡꯁꯨ ꯃꯣꯏꯅ ꯍꯥꯏꯕ ꯋꯥ ꯃꯣꯏꯅ ꯃꯆꯤꯟꯗꯒꯤ ꯉꯥꯡꯊꯣꯛꯔꯒ ꯃꯣꯏꯒꯤ ꯋꯥꯗꯒꯤ ꯆꯠꯊꯄ ꯉꯝꯗꯕ ꯅꯨꯄꯤꯁꯤꯡꯗꯤ ꯅꯨꯄꯤ-
ꯂꯣꯏꯅ ꯃꯥꯡꯕꯣ ꯍꯥꯏꯌꯦ ꯅꯨꯄꯥꯁꯤꯡꯁꯨ ꯑꯗꯨꯝ ꯍꯥꯏꯕꯅꯤꯗ ꯋꯥ ꯂꯦꯞꯇꯕꯅꯤꯅ
ꯎꯝ ꯇꯥ ꯍꯧꯖꯤꯛꯀꯥꯟꯒꯤ ꯀꯩ ꯍꯥꯢꯁꯤꯔ ꯄꯥꯈꯪ ꯂꯩꯁꯥꯕꯤꯅ ꯂꯩꯁꯥꯕꯤ ꯃꯣꯏꯒꯤ ꯑꯁꯦꯡꯕ ꯊꯥ ꯊꯃꯣꯏ ꯁꯦꯡꯅ ꯅꯨꯡꯁꯤꯖꯕ ꯌꯥꯎꯗꯕ ꯃꯥꯜꯂꯤꯗ ꯎꯝ ꯖꯁ ꯇꯥꯏꯝ ꯄꯥꯁ ꯀꯣ ꯀꯩ ꯍꯥꯏꯁꯤꯔ ꯂꯛꯅꯕ ꯑꯗꯨꯒ ꯐ꯭ꯂꯔꯇꯤꯡ ꯇꯧꯔ ꯐ꯭ꯂꯔꯠ ꯇꯧꯔ ꯌꯥꯝꯃ ꯌꯥꯕ ꯃꯥꯜꯂꯦꯗ ꯊꯥꯖꯗ꯭ꯔꯦ ꯑꯁꯦꯡꯕ
ꯍꯥꯟꯅ ꯍꯧꯈꯤꯕ ꯃꯇꯝꯗꯗꯤ ꯋꯥꯗꯣ ꯐꯖꯅ ꯉꯥꯡꯉꯦ
ꯎꯝ
ꯊꯥꯖꯅꯤꯡꯉꯥꯏꯁꯨ ꯂꯩ ꯑꯗꯨꯒ ꯁꯦꯡꯅ ꯈꯜꯂꯗꯤ ꯊꯥꯖꯠꯅꯤꯡꯉꯥꯏꯁꯨ ꯂꯩꯇꯕ ꯑꯩꯗꯣ ꯍꯧ ꯍꯥꯟꯅ ꯍꯧꯈꯤꯕ ꯃꯇꯝꯗꯨ ꯃꯥꯅ ꯉꯥꯡꯕꯁꯤꯡꯗꯣ ꯑꯩ ꯇꯥꯔꯒ ꯊꯥꯒꯁꯦꯔꯥ ꯈꯜꯂꯒ ꯈꯜꯂꯗꯤ ꯊꯥꯖꯅꯤꯡꯉꯥꯏꯁꯨ ꯂꯩꯇꯦ ꯑꯗꯨꯕꯨ ꯃꯆꯤꯟ ꯗꯨꯒꯤ ꯉꯥꯡꯊꯣꯛꯂꯛꯄꯗꯨ ꯈꯟꯂꯗꯤ ꯃꯦꯆ꯭ꯌꯣꯔ ꯌꯝ ꯑꯣꯏꯕ ꯈꯪꯗꯦꯗ
ꯑꯩꯗꯣ ꯍꯥꯟꯅꯗꯤꯀꯣ ꯃꯥꯗꯣ ꯌꯥꯝ ꯐꯩꯌꯦ ꯅꯪꯅ ꯈꯪꯅꯩꯌꯦ ꯍꯥꯏꯕꯗꯨꯗꯀꯣ ꯑꯩ ꯑꯁ ꯍꯥꯏ ꯑꯗꯨꯗꯤ ꯃꯥ ꯑꯥ ꯍꯣꯏ ꯅꯪꯅ ꯅꯪꯅꯗꯤ ꯈꯔ ꯍꯜꯂꯤꯗꯅ ꯍꯜꯂꯁꯨ ꯎꯝ ꯃꯥ ꯃꯥꯗꯤ ꯑꯍꯟ ꯄꯥꯝꯕꯅꯤꯅꯀꯣ ꯍꯣꯏ ꯃꯥ ꯃꯁꯥꯃꯛꯅ ꯄꯥꯝꯕꯅꯤꯅ ꯀꯩꯗꯧꯅꯨꯡꯁꯨ ꯑꯥ ꯊꯥꯗꯣꯛ ꯑꯒ ꯆꯪꯗꯣꯏꯔꯦ ꯍꯥꯏꯕꯒꯤ ꯋꯥꯈꯜꯗꯤꯗꯤ ꯂꯩꯌꯦꯕ ꯑꯩꯉꯣꯟꯗ ꯀꯣ
ꯃꯥ ꯃꯆꯤꯟ ꯃꯛꯅ ꯍꯥꯏꯕꯅꯦ ꯑꯩꯕꯨ ꯑꯩꯈꯣꯏ ꯑꯅꯤ ꯕ꯭ꯔꯦꯛ ꯑꯞ ꯇꯧꯔꯗꯤ ꯑꯩꯅ ꯅꯠꯇꯦ ꯅꯪꯅꯅꯦ ꯑꯩꯉꯣꯟꯗ ꯍꯥꯏꯌꯦ
ꯑꯗꯨ ꯑꯩꯁꯨ ꯌꯥꯝ ꯊꯥꯖꯔꯤꯅꯦꯕ ꯊꯥꯖꯔꯤꯅꯦꯕ ꯃꯥꯗꯣ
ꯑꯍꯨꯝꯗ ꯍꯥꯏꯕꯅꯦꯗ ꯑꯩꯉꯣꯟꯗ
ꯑꯗꯣ ꯑꯩꯅ ꯈꯜꯂꯤꯅꯦꯕ ꯑꯁ ꯎꯝ ꯃꯕꯥꯟꯅꯤꯁꯦ ꯑ ꯑꯩꯅ ꯍꯥꯏꯔꯒꯗꯤ ꯑꯩ ꯑꯩꯅ ꯍꯥꯏꯔꯗꯤ ꯃꯥꯁꯨ ꯑ ꯋꯥ‌ ꯋꯥ‌ ꯌꯥꯝ ꯍꯩꯕꯅꯦ ꯃꯦꯆ꯭ꯌꯣꯔ ꯑꯣꯏꯕꯅꯤꯅ ꯑꯉꯥꯡꯒꯨꯝꯅ ꯑ ꯁꯥꯟꯅꯔꯒ ꯑꯗꯨꯒ ꯇꯛꯅꯕ ꯑꯗꯨꯒ ꯑꯗꯨꯒꯨꯝꯕ ꯂꯩ ꯂꯩꯒꯅꯤ ꯍꯥꯏꯕꯁꯦ ꯈꯜꯂꯨꯗꯦꯕ ꯈꯪꯕ꯭ꯔꯥ ꯅꯕꯥꯅꯤꯒꯤꯗꯣ ꯈꯜꯂꯨꯗꯦꯕ ꯑꯁꯦꯡꯕꯩꯀꯣ ꯑꯁ ꯃꯥꯅ ꯑꯞ ꯅꯕꯥꯅꯤ ꯃꯥꯔꯇꯤꯟꯅ ꯍꯥꯏꯔꯗꯤ ꯈꯪꯅꯔꯗꯤ ꯌꯥꯝ ꯐꯔꯤꯅꯦ ꯑ ꯅꯨꯡꯇꯤꯒꯤ ꯆꯠ ꯐꯔꯦ ꯅꯨꯄꯥꯁꯨ ꯎꯝ ꯑꯁꯤꯒꯨꯝꯕ ꯅꯨꯄꯤ ꯐꯪꯕꯁꯦ ꯃꯥꯁꯨ ꯐꯔꯦ ꯑꯩꯅ ꯍꯥꯏꯔꯤꯅꯦ
ꯑꯩꯁꯨ ꯍꯥꯏꯕꯅꯦ ꯑꯩ ꯅꯪꯉꯣꯟꯗꯒꯤ ꯑꯍꯟ ꯑꯣꯏꯕꯅꯤꯅ
ꯑꯣ
ꯑꯩꯗꯤ ꯍꯥꯟꯅ ꯍꯧꯕ ꯀꯥꯟꯗ ꯇꯟꯗꯤ ꯇꯟꯕꯅꯦ
ꯎꯝ
ꯂꯩꯁꯥꯕꯤ ꯑꯃ ꯌꯦꯡꯉꯣꯏ ꯍꯥꯏꯕꯅꯦ ꯈ‌ꯣꯏꯅꯤ ꯍꯥꯏꯕ ꯂꯩꯁꯥꯕꯤꯗꯣ ꯁꯤ ꯅꯨꯄꯤꯕꯨ ꯀꯣꯏꯔꯣꯏ ꯍꯥꯏꯕꯅꯤ ꯅꯨꯡꯁꯤꯔꯦ ꯍꯥꯏꯌꯦ
ꯑ ꯑꯩ ꯍꯥꯟꯅ ꯍꯥꯏꯈꯤꯒꯦ ꯃꯉꯣꯟꯗ ꯅꯪꯁꯦ ꯌꯥꯝ ꯐꯕꯅꯦ ꯃꯃꯥ ꯀꯣꯏꯔꯣ ꯑꯩ ꯍꯥꯏꯕꯅꯦꯕ ꯑꯗꯨꯒ ꯃꯥꯅ ꯃꯥꯅ ꯍꯥꯏꯅꯤꯡꯉꯥꯏ ꯌꯥꯗꯤꯅꯦ ꯍꯣꯏ ꯐꯩꯌ‌ꯦꯅ ꯍꯥꯏꯕꯅꯦꯕ ꯑꯩꯉꯣꯟꯗꯗꯤ ꯑꯩꯉꯣꯟꯗ ꯑ ꯅꯪ ꯃꯤꯉꯣꯟꯗ ꯍꯥꯟꯅ ꯄ꯭ꯔꯄꯣꯁ ꯇꯧꯕꯗꯨꯗ ꯑꯩꯉꯣꯟꯗꯗꯤ ꯍꯥꯏꯔꯛꯇꯦꯕ ꯑꯗꯨꯒ ꯑ ꯃꯔꯛꯇ ꯃꯥꯅ ꯍꯥꯏꯕꯤꯌꯦ ꯅꯪꯅꯁꯨ ꯍꯥꯏꯔꯛꯇꯦꯗꯅ ꯑꯩꯉꯣꯟꯗ
ꯎꯝ
ꯃꯥꯅꯗꯤ ꯍꯥꯏꯕꯤꯈ꯭ꯔꯦꯕ ꯑꯗꯨꯒꯤ ꯑꯩ ꯑꯩ ꯑꯩ ꯇꯥꯕꯒꯤ ꯑ ꯐꯔꯦꯅ ꯑꯗꯨꯗꯤꯅ ꯑꯩꯉꯣꯟ ꯑꯩ ꯅꯉꯣꯟꯗ ꯍꯥꯏꯗꯥꯏꯅꯦ ꯐꯔ‌ꯦ ꯍꯥꯏꯅ
ꯎꯝ
ꯑꯗꯨ ꯈꯟꯕꯒ ꯇꯧꯊꯣꯛꯄꯒ ꯀꯟꯇ꯭ꯔꯥꯁ ꯆꯠꯂ‌ꯦ ꯏꯖꯤꯌ‌ꯦ ꯑꯗꯨꯅ‌ꯦ ꯑꯩꯅ ꯁꯥꯎ
ꯏꯟꯗꯒꯤ ꯉꯥꯡꯂꯛꯄꯒ ꯉꯥꯡꯕꯒ ꯇꯧ ꯄꯒ ꯑꯦ ꯈꯦꯠꯅꯈ꯭ꯔꯦꯗ
ꯑꯗꯨꯅꯦ ꯅ‌ꯣꯏ ꯑꯃꯨꯛꯀ ꯊꯥꯖ ꯑꯣ ꯌꯥꯝ ꯋꯥꯠ ꯑ‌ ꯀꯩ ꯀꯩ ꯀꯩ ꯍꯥꯏꯁꯤꯔ ꯋꯥꯔꯅꯤ ꯃꯥꯗꯣ ꯈꯣꯏꯅ ꯊꯥꯖꯒꯅꯤ
ꯑꯣ ꯃꯥꯒ ꯃꯆꯤꯟꯗꯒꯤ ꯊꯣꯛꯂꯛꯄꯗꯣ ꯑꯩꯅ ꯅꯤꯡꯕ ꯀꯥꯏꯕꯅꯤꯅꯀꯣ
ꯑꯥ
ꯑꯃꯨꯛ ꯊꯥꯖꯅꯤꯡꯉꯥꯏꯗꯤ ꯂꯩꯇ꯭ꯔꯦ
ꯑꯩꯅ ꯇꯧꯔꯛꯄ ꯑꯩꯅ ꯉꯥꯡꯔꯛ ꯉꯥꯡꯊꯣꯛꯄꯖ‌ꯦ ꯑꯆꯨꯝꯕꯅꯦ ꯍꯥꯏꯕꯗꯣ ꯃꯥ ꯃꯉꯣꯟꯗ ꯂꯩꯔꯤꯕ
ꯃꯥ ꯇꯧꯋꯦ ꯎꯝ ꯑꯩꯉꯣꯟꯗ ꯀꯔꯤ ꯁꯣꯏꯕ꯭ꯔꯥ ꯈꯣꯠꯄ꯭ꯔꯥ ꯍꯥꯏꯕꯗꯣ ꯃꯥ ꯃꯊꯟꯇ ꯌꯦꯡꯗꯦꯕ
ꯎꯝ ꯑꯗꯨꯅꯦ
ꯃꯤꯑꯣꯏꯕ ꯍꯥꯏꯕꯁꯤꯗꯤ ꯑꯩꯒꯤꯁꯨ ꯑꯁꯣꯏꯕ ꯂꯩ ꯑꯩ ꯑꯩꯁꯦꯞ ꯇꯧꯋꯦ ꯑꯗꯣ ꯃꯥꯗꯤ ꯁꯤꯒꯨꯝꯕ ꯂꯩꯇꯦꯕ
ꯍꯣꯏ ꯑꯦꯛꯁꯦꯞ ꯇꯧꯗꯦꯕ ꯃꯣꯏ
ꯍꯣꯏ ꯑꯩꯁꯨ